ꯀꯩꯗꯧꯔꯝꯃꯤꯅ
ꯑꯁꯦ ꯑꯗꯨ ꯇꯥꯔꯛꯄꯁꯤ ꯋꯥꯛꯀꯤꯡ ꯑꯣꯏꯅ ꯁꯨꯝ ꯐꯥꯝ ꯑꯃ ꯑꯩꯈꯣꯏ ꯑꯩꯈꯣꯏ ꯀꯀꯥ ꯑꯃ ꯏꯃꯥꯟꯅꯕꯅ ꯎꯕ ꯁꯦꯟꯅꯕ ꯐꯥꯝ ꯑꯃ ꯂꯩꯌꯦ ꯑꯗꯨꯏ ꯐꯥꯝꯗꯨꯗ ꯉꯥ ꯃꯆꯤꯟꯖꯥꯛ ꯊꯥꯗꯕ ꯑꯣꯏꯅ ꯁꯨꯝ ꯊꯣꯛꯂꯛꯄꯅꯦ
ꯂꯥꯛ ꯑ ꯆꯠꯄ ꯉꯥꯏꯒꯥꯛ ꯑꯣꯏꯔꯕꯣ
ꯁꯪꯗ ꯐꯝꯃꯤꯌꯦ
ꯀꯅꯥ ꯀꯅꯥ ꯐꯗꯔ
ꯐꯝꯕꯁꯤ ꯃꯥꯅ ꯉꯥ ꯃꯁꯦ ꯊꯥꯗꯕ ꯈꯣꯠꯄ ꯇꯧꯔꯤ ꯑꯩꯅ ꯁꯨꯝ ꯐꯝꯃꯤ ꯑꯩꯅ ꯍꯩꯕ ꯊꯕꯛ ꯅꯠꯇꯕꯅꯤꯅ ꯁꯦꯔꯥꯟ ꯇꯨꯔꯥꯟ ꯊꯥꯗꯔꯨꯗꯅ ꯑꯃꯨꯛ
ꯑꯀꯣꯏ ꯑꯀꯣꯏꯕꯗꯨ ꯆꯠꯂꯒ ꯂꯪꯗꯔꯅꯦ
ꯍꯣꯏ ꯑꯗꯨꯕꯨꯗꯤ ꯅꯪꯕꯨꯗꯤ ꯌꯥꯝ ꯍꯩꯕꯅꯤꯗꯅ ꯊꯔꯣꯏ ꯊꯔꯣꯏꯅ ꯏꯀꯥꯏꯖꯕ ꯅꯨꯄꯥꯗꯨꯅꯤ ꯅꯠꯇ꯭ꯔꯣ
ꯑꯔꯣꯏꯕ ꯂꯣꯠꯀꯗꯅ ꯕꯦꯔꯥ ꯀꯥꯏꯅꯦ ꯌꯨꯝꯗ ꯈꯔꯗ ꯄꯨꯔꯦ ꯈꯟꯖꯕꯗ
ꯎꯝ ꯐꯔ ꯅꯪ ꯎꯕ ꯂꯣꯏꯈꯩꯅꯤꯗꯤ
ꯑꯕꯦꯛ ꯎꯕ ꯂꯣꯠꯈ꯭ꯔꯦ
ꯅꯥꯎꯔꯤ ꯅꯥꯎꯔꯤ ꯑꯃ ꯄꯥꯔꯒ ꯊꯔꯣꯏ ꯂꯤ ꯏꯈꯠꯂ ꯏ ꯈꯠꯂꯛꯄ ꯀꯥꯞꯀꯅꯤꯁꯦ
ꯆꯦ ꯃꯥꯔꯕꯟꯗꯧ ꯇꯧꯔꯒ ꯈꯨꯗꯣꯝꯕꯤꯁꯦ ꯇꯝꯃ ꯂꯩꯔꯕꯝꯅꯤ
ꯎꯝ
ꯃꯀꯣꯛꯅ ꯈꯜꯂꯛ ꯈꯜꯂꯛꯄꯒ ꯀꯥꯞꯄꯒꯦ
ꯅꯪꯁꯨ ꯏꯀꯥꯏꯗ꯭ꯔꯣ ꯚꯏ ꯊꯔꯣꯏ ꯂꯨꯈꯤꯕꯗꯣ
ꯑꯩꯗꯤ ꯏ ꯀꯥꯏ ꯃꯤꯅꯦ
ꯑꯗꯨꯅꯦ ꯂꯩꯔꯒꯗꯕ ꯑꯣꯏꯁꯨ ꯆꯪꯉꯨ
ꯎꯝ ꯑꯩ ꯄꯩꯁꯥ ꯄꯥꯏꯗꯕꯁꯤꯗ ꯑꯩ ꯀꯥꯏ ꯈꯥꯡꯒ ꯂꯩ ꯀ
ꯊꯔꯣꯏ ꯆꯥꯅꯤꯡꯉꯀꯥꯟꯗ ꯂꯩꯕꯁꯨ ꯐꯪꯗ ꯈꯨꯟꯕꯁꯨ ꯂꯣꯏꯈꯤꯕ ꯑꯗꯨꯗꯤ ꯏ ꯀꯥꯅꯤꯍꯦ
ꯑꯩ ꯑꯗꯨ ꯅꯣꯟꯊꯔꯒ ꯑꯗꯨꯝ ꯌꯨꯝꯗ ꯆꯪꯂꯦ ꯌꯥꯗ꯭ꯔꯔꯤ
ꯌꯥꯗ꯭ꯔꯦꯕ ꯃꯤ ꯃꯤꯅ ꯀꯧꯔꯛꯄꯒ ꯏꯈꯨꯝ ꯈꯨꯝꯗꯕꯤꯗ ꯀꯥꯏ ꯆꯠꯂꯏ ꯀꯥꯏ ꯆꯠꯂꯨꯏꯅꯣ ꯑ ꯍꯥꯏꯔꯝꯃꯒ ꯑꯗꯨꯝ ꯆꯪꯉꯦꯕ
ꯑꯦ ꯉ ꯀ ꯍꯔꯝ ꯕꯗ ꯃ
ꯄꯤꯁꯨꯝ ꯑꯅꯤꯗꯨ ꯀꯛ ꯅꯣꯃꯝꯃꯒ ꯑꯗꯨꯝ ꯂꯣꯏꯔꯦꯕ ꯄꯣꯠꯇꯣ ꯊꯔꯣꯏ ꯂꯨꯞꯈꯤꯕ ꯏ ꯀꯥꯏꯗꯅ
ꯃꯊꯪ ꯃꯈ ꯅꯣꯡꯃ ꯆ ꯌꯥꯗꯔꯦ
ꯑꯗꯨꯅꯦ
ꯈꯨꯜꯂꯔꯤ ꯐꯥꯏꯗꯣ
ꯎꯝ ꯑꯩꯁꯨ ꯊꯔꯣꯏꯗ ꯂꯧꯕ ꯂꯥꯛꯀꯦ ꯇꯧꯔꯝꯕꯅꯦ ꯅꯪꯅ ꯈꯨꯠ ꯃꯌꯥꯝ ꯇꯥꯏꯗꯤ ꯍꯥꯏ ꯑꯗꯨ ꯈꯔ ꯂꯧꯕ ꯂꯥꯛꯀꯦ ꯇꯧꯕꯅꯤ ꯅꯪꯉꯣꯟꯗꯩ
ꯂꯥꯎꯅ ꯁꯤ ꯈꯨꯝꯝꯕꯤꯅꯕ ꯃꯤ ꯂꯩꯇꯗꯅ ꯑꯩꯈꯣꯏ ꯁꯨꯝ ꯂꯧꯔꯤ ꯁꯥꯕ ꯂ
ꯑꯗꯣ ꯏꯊꯟꯇ ꯆꯠꯂꯒ ꯈꯨꯟ ꯇꯥꯕꯗꯨꯗꯤ ꯅꯪꯁꯤ ꯂꯥꯛꯑꯗꯤ ꯂꯨꯞꯈꯤꯔꯣꯏꯗ꯭ꯔꯣ ꯄ꯭ꯂꯣꯃꯣ
ꯑꯗꯨꯗꯤ ꯑꯩꯁꯨ ꯌꯥꯎꯗꯣꯏꯅꯦꯅꯦ
ꯎꯝ ꯏꯟꯗꯥꯛ ꯈꯣꯠꯂ ꯂꯣꯏꯔꯦ ꯅꯠꯇ꯭ꯔꯣ ꯊꯔꯣꯏꯗꯣ
ꯑ ꯃꯄꯥꯟ ꯀꯣ ꯂꯩꯗ꯭ꯔꯤ ꯃꯤꯗ ꯑꯩ
ꯁꯤꯠꯇꯣꯜꯂꯣꯏꯦ ꯄꯨꯈ ꯏꯁꯤꯡ ꯂꯩꯕꯗ ꯖꯦꯅꯦꯔꯦꯇꯔ ꯉꯟꯈꯠꯂꯒ
ꯣꯏꯁꯂ ꯑꯗꯨꯣꯅꯤ
ꯎꯝ ꯊꯔꯣꯏ ꯑꯝꯇ ꯂꯩꯕ ꯌꯥꯔꯣꯏ ꯍꯥꯏ ꯁꯥꯎꯈꯤꯕꯩ ꯊꯔꯣꯏ ꯍꯥꯏꯕ ꯊꯔꯣꯏ ꯑꯝꯇ ꯂꯧꯕꯨꯛꯇ ꯂꯩꯕ ꯌꯥꯔꯣꯏ ꯍꯥꯏꯔꯒ ꯄꯨꯂꯞ
ꯉꯁꯤ ꯍꯥꯏꯁꯤꯗꯒꯤ ꯍꯥꯏꯔꯒ ꯑꯗꯨꯝ ꯇꯧꯔ
ꯑꯐꯥꯎꯕ ꯊꯔꯣꯏ ꯂꯩꯕ꯭ꯔꯣ ꯁꯠꯁ ꯅꯔꯤꯜꯂꯦꯗꯤ ꯊꯣꯛꯂꯛꯑꯣꯒ ꯍꯥꯏꯗ꯭ꯔꯗꯤ ꯊꯣꯛꯂꯛꯑꯔꯣꯏ ꯚꯥꯏ ꯅꯪꯒꯤꯗꯨꯗꯤ
ꯎ ꯃꯣꯏ ꯃꯣꯏꯗꯤ ꯀꯥꯏꯝ ꯊ ꯊ
ꯎꯝ
ꯏꯀꯥꯏ ꯊꯤꯕ ꯀꯥꯡꯗꯨꯅꯦ ꯃꯄꯥꯟ ꯊꯣꯛꯔꯁꯨ ꯌꯥꯔꯣꯏꯕ
ꯎꯝ
ꯏꯕꯇꯉ ꯇ
ꯅꯪꯅ ꯅꯪꯅ ꯏꯀꯥꯏꯕ ꯅ ꯑꯃꯨꯛ ꯊꯔꯣꯏ ꯈꯨꯠꯂꯛꯇꯕꯒꯤ ꯃꯤ ꯃꯃꯥꯡꯗ ꯏꯀꯥꯏꯕ ꯃꯥꯁꯨ ꯃꯨ ꯏ ꯀꯥꯅꯤ
ꯃꯥꯁꯨ ꯀ ꯐꯤꯔꯨꯛ ꯀꯨꯝꯕ ꯂꯩꯗꯣꯏꯅꯦꯕ
ꯎꯝ ꯏꯀꯥꯏ ꯏꯀꯥꯏ ꯐꯤꯔꯨꯜ ꯂꯨꯝꯕꯗꯨ ꯏꯀꯥꯏ ꯅꯨꯡꯁꯤ ꯌꯥꯅꯔꯒ
ꯏ ꯅꯨꯡꯁꯤ ꯃꯣꯏ ꯃꯣꯏ ꯁ ꯋꯥꯛꯀꯤꯡ ꯆꯠꯃꯤꯟꯅꯩꯗꯣꯏꯅꯦ
ꯎꯝ ꯋꯥꯋꯀꯤꯡ ꯍꯥꯏꯁꯦ ꯌꯥꯝ ꯅꯨꯡꯉꯥꯏꯅ ꯇꯞꯅ ꯇꯝ ꯆꯠꯇꯣꯏꯅꯤꯅꯦ
ꯆꯠꯠꯇ ꯆꯠꯠꯇꯣꯏ ꯌꯥ ꯀꯔꯀ ꯍ
ꯎꯝ ꯏꯕꯥꯅꯤꯅ ꯂꯥꯛꯏꯁꯤ ꯐꯅꯗꯤꯤ ꯁꯥꯡꯉꯦ ꯀꯥꯏꯗ ꯂꯥꯏꯏꯖꯥꯠꯅꯣ ꯁꯤꯗꯒꯤꯅꯤꯗ ꯍꯥꯏꯒ
ꯄꯂꯤ ꯌꯧꯔꯀꯥꯟꯗꯨꯗ ꯑꯁꯪ ꯃꯄꯣꯛꯇ ꯑꯃꯨꯛ ꯊꯦꯡꯅꯁꯤꯀ
ꯍꯅ
ꯀꯔꯑꯣꯣꯏ ꯃꯈ ꯄꯊ ꯋꯥꯔ
ꯎꯝ ꯑꯗꯨꯗꯩ ꯆꯛꯆꯥꯥ ꯆꯛꯆꯥ ꯈꯔ ꯇꯧꯔꯒ ꯆꯨꯞ ꯐ ꯂꯣꯏꯔꯦꯅꯦ
ꯂ
ꯃꯥ ꯑꯃ ꯂꯣꯏꯔꯦ ꯃꯥꯒꯤ ꯐꯤꯔꯣꯜ ꯈꯛꯇ ꯉꯥꯏꯍꯧꯔꯅꯤ
ꯎꯝ
ꯐꯤꯔꯣꯟꯜꯗꯨ ꯑꯃꯨꯛ ꯐꯤꯔꯣꯟꯜꯗꯨ ꯑꯃꯨꯛ ꯀꯛꯊꯠꯂꯒ ꯀꯔꯅ ꯇꯧꯔ ꯌꯦꯟ ꯅꯅꯨꯡꯗ ꯑꯃꯨꯛ ꯄꯤꯖꯗꯣꯏꯅꯤꯅꯦ
ꯄꯤꯖꯥꯗꯣꯏꯕ
ꯎꯝ
ꯑꯗꯨ ꯌꯦꯟꯗꯨꯅ ꯑꯃꯨꯛ ꯍꯔꯥꯎꯔꯅꯤ
ꯌꯦꯅ ꯑꯃꯨꯛ ꯍꯔꯥꯎꯅꯤ ꯑꯗꯨꯗꯩ ꯃꯔꯨꯝꯗꯣ ꯑꯃꯨꯛ ꯀꯣꯛꯑꯅꯤ
ꯎ ꯀꯣꯅꯤ
ꯑꯩꯈꯣꯏꯅ ꯑꯃꯨꯛ ꯆꯥꯔꯅꯤ ꯑꯗꯩ ꯑꯩꯈꯣꯏꯁꯨ ꯆꯥꯔꯅꯤ ꯊꯜꯂꯅꯤ ꯑꯗꯨꯗꯩ ꯄꯨꯛ ꯊꯜꯂꯛꯄꯗꯩ ꯑꯩꯈꯣꯏꯗꯤ ꯑꯃꯨꯛ ꯐꯥꯏꯔꯅꯤ ꯑꯗꯨꯗꯩ ꯐꯥꯏꯕꯗꯩꯗꯤ ꯑꯃꯨꯛ ꯍꯌꯤꯡꯒꯨꯝꯕ ꯀꯩꯀꯥ ꯑꯃꯨꯛ ꯃꯣꯏꯅ ꯑꯃꯨꯛ ꯆꯥꯔꯅꯤ
ꯃꯣꯏ ꯄꯔꯅꯤ
ꯎꯝ ꯑꯗꯩ ꯑꯩꯈꯣꯏꯗ ꯑꯃꯨꯛ ꯇꯣꯡꯉꯅꯤ ꯑꯗꯩꯁꯤ ꯑꯩꯈꯣꯏꯁꯦ ꯍꯥꯒꯠꯆꯔꯅꯤ ꯈꯣꯠꯂꯅꯤ ꯑꯗꯩ ꯗꯣꯛꯇꯔ ꯑꯃꯨꯛ ꯆꯠꯂꯅꯤ
ꯆꯠꯕꯤ
ꯅꯦ ꯁꯤ ꯐꯔꯃꯁꯤꯗ ꯍꯤꯗꯥꯛ ꯂꯥꯏꯌꯡꯨ ꯍꯥꯏꯔꯅꯦꯕ ꯑꯗꯩ ꯐꯝꯃꯥꯁꯤꯁꯨ ꯍꯤꯗꯥꯛ ꯂꯩꯕꯗꯩꯗꯤ ꯍꯣꯏ ꯍꯤꯗꯥꯛ ꯂꯩꯕꯗꯩꯗꯤ ꯃꯥꯁꯨ ꯄꯁꯥꯗꯧ ꯀ ꯐꯪꯉꯅꯤꯅ ꯀꯥꯟꯅꯅꯤꯅ ꯃꯌꯨꯝ ꯆꯪꯕꯗ ꯃꯥꯏ ꯅꯨꯄꯤꯗ ꯑꯣꯏꯔꯁꯨ ꯉꯁꯤꯗꯤ ꯉꯥ ꯂꯩꯔꯛꯀꯦ ꯍꯥꯏ ꯉꯥ ꯑꯃꯨꯛ ꯊꯣꯡꯉꯅꯤ ꯃꯣꯏꯅ ꯑꯁ ꯄꯨ꯭ꯔꯥ ꯁꯤꯗꯤ ꯄꯤꯗꯥ ꯀꯥꯏ ꯍꯦ
ꯄꯦꯔꯅꯤ
ꯀꯕꯝ ꯌꯥꯎꯔꯔꯦꯁꯤꯗꯤ
ꯃꯔꯤ ꯃꯔꯤꯅꯦ
ꯃꯔꯤ ꯃꯔꯤꯅꯦ ꯄꯥꯈꯠꯂꯨꯗꯦꯕ ꯍꯥꯟꯅ
ꯎꯝ
ꯏꯇꯣꯝꯇ ꯁꯪꯗ ꯍꯤꯡꯉꯒꯦ ꯍꯥꯏꯁꯤ ꯌꯥꯔꯣꯏꯗꯧꯔꯤꯁꯤꯗꯤ
ꯌꯥꯔꯨꯖꯌꯦ
ꯎ
ꯄꯨꯔꯞ ꯇꯔ ꯀꯗꯖꯦ
ꯎꯝ ꯀꯥꯡ ꯉꯝ ꯆꯤꯂꯦ ꯐꯣꯔꯁ ꯀꯠꯜꯂꯦ ꯍꯥꯏꯇꯥꯔꯦ ꯕꯨꯨꯁꯂꯤꯅ ꯀꯤꯟ ꯊꯤꯜꯂꯛꯄꯒ ꯆꯞ ꯃꯥꯟꯅꯩ ꯀꯥꯡ ꯑꯃ ꯆꯤꯠꯂꯦꯕ
ꯑꯗꯨ ꯐꯖꯅ ꯑꯝꯇ ꯉꯥꯡꯕꯅꯤ
ꯀꯅꯥꯒꯤ ꯀꯅꯥꯒꯤ ꯍꯣꯏ ꯀꯅꯥꯒꯤ ꯖꯤꯝꯗ ꯁꯥꯟꯅꯕ ꯀꯥꯡꯅꯣ ꯈꯪꯗꯦ ꯃꯆꯤꯟ ꯃꯏ ꯈꯛꯇ ꯁꯥꯟꯅꯔꯕ ꯈꯪꯗꯦ
ꯆꯤꯟꯕꯗꯣ ꯕꯤꯂꯤꯗ ꯈꯔ ꯀꯔ ꯃꯅꯤꯅꯤ
ꯍꯧ ꯃꯥꯦ ꯕꯤꯂꯤ ꯀꯥ ꯑꯃꯅꯤꯅꯤ ꯏꯁꯤꯡ ꯊꯥꯡꯕꯒꯁꯤꯦ ꯃꯆꯤꯟ ꯃꯅꯥ ꯊꯥꯡꯉꯦ ꯑꯩꯁꯦ ꯕꯥꯇꯤꯟꯗꯣ
ꯅꯅꯤ ꯐ ꯑꯣꯏ ꯍꯣꯏ ꯍꯣꯏꯆꯤ ꯂ ꯊꯥ ꯀ ꯊ
ꯕꯤꯅ ꯊꯥꯡꯉꯝꯗꯦ ꯍꯧꯖꯤꯛꯀꯤ ꯀꯥꯡꯗ ꯑꯣꯏꯅ ꯌꯣꯏꯁꯤꯔ ꯈꯪꯗꯦꯗ ꯌꯨꯝꯗ ꯄꯨꯁꯤꯜꯂꯒ
ꯦꯗ ꯅꯪ ꯀ ꯍ ꯆ ꯊ
ꯎꯝ ꯁꯦ ꯄꯣꯔꯇꯤꯟꯁꯤ ꯊꯛꯆꯤꯜꯂꯨ ꯍꯥꯏꯔꯒ ꯅꯤꯦꯛꯄꯤꯔꯒ ꯄ ꯄꯤꯊꯛꯄ
ꯑ ꯆꯅꯗꯨ ꯋꯥꯗꯔꯔꯤꯕ
ꯎꯝ ꯍꯥꯏꯥꯛ ꯇꯤꯟꯗꯤ ꯋꯥꯂꯤꯒ
ꯑꯗꯨ ꯅꯨꯡꯉꯥꯏꯔꯅꯤ ꯂꯩꯔꯦ ꯑꯩ ꯐꯣꯕ ꯑꯗꯨ
ꯅꯨꯡꯉꯥꯏꯌꯦ ꯁꯤꯗ ꯑꯐꯥꯎꯕ ꯀꯌꯥ ꯀꯥ ꯂꯥꯛꯀꯦ ꯌꯦꯡꯉꯤꯅꯤꯅꯦ ꯑꯐꯥꯎꯕ ꯍꯥꯏꯗꯤ ꯁꯤ ꯐꯥꯝꯗ ꯀꯥꯔꯟ ꯇꯨꯔꯟ ꯇꯧꯕ ꯂꯥꯛꯄ ꯃꯤ ꯂꯩꯗꯅ
ꯎꯝ
ꯇꯁꯤ ꯌꯣꯠꯀ ꯁꯥꯟꯅꯩꯔꯤꯕ ꯑꯦꯛꯁꯔꯁꯥꯏꯁꯀ ꯇꯧꯔꯤꯁꯤꯅꯤ ꯁꯤ ꯉꯥꯛꯏꯅꯤꯅꯦ ꯐꯥꯝ ꯉꯥꯛꯏꯅꯦ
ꯃꯥꯅꯦ ꯑꯗꯨꯝ ꯃꯊꯧ ꯇꯧ
ꯎꯝ
ꯀ꯭ꯂ꯭ꯂꯥꯁ ꯊꯪꯒꯅꯤ ꯃ ꯂꯩ
ꯃꯅꯦ
ꯐꯠꯂꯤꯦ ꯈꯨꯠꯇ ꯕꯤꯂꯤ ꯀꯌꯥꯅꯦ
ꯎ ꯇꯕꯤꯤꯗꯤꯀꯥ
ꯑꯩꯗꯤ ꯈꯨꯨꯠ ꯃꯥ ꯑꯃꯨꯛꯇꯪ ꯉꯥꯏꯔꯤꯦ ꯀꯥꯗꯧ
ꯀꯩꯒꯤ ꯅꯥꯝꯃꯛꯇ ꯀꯥꯏꯅ ꯅꯪꯅ
ꯁꯁꯤꯅ ꯄꯇꯣꯏ ꯁꯥꯟꯅꯅꯕ ꯈꯠꯁꯦ
ꯎꯝ
ꯎꯝ ꯍꯆꯦ ꯒ꯭ꯂꯥꯁ ꯈꯔ ꯊꯥꯡꯒꯠꯄꯤ ꯁꯥꯟꯅꯕ
ꯎꯝ
ꯍ ꯈꯖꯁꯤ ꯈꯔ ꯕꯤꯜ ꯈꯔ ꯀꯥꯔꯦ ꯁꯅ ꯊ
ꯎꯝ ꯈꯖꯥꯏꯗꯤ ꯕꯤꯂꯤ ꯀꯥꯗ꯭ꯔꯣ
ꯌꯥ ꯑꯁꯨꯝ ꯈꯖ ꯍꯥꯏꯁꯤꯁꯨ ꯄꯨꯔꯥ ꯀꯩꯅꯣꯝꯅꯦꯗ ꯅꯥꯀꯟ ꯅꯥꯀꯟꯗꯤ ꯕꯤꯁ ꯄꯦꯛꯒ ꯃꯅꯗꯦ
ꯎꯝ ꯈꯖꯏꯗ ꯐꯦꯃꯤꯂꯤ ꯄꯦꯛ ꯊꯣꯛꯄꯗꯣ
ꯄꯥꯟꯄꯦꯛꯇ ꯇꯧꯔꯒ
ꯃꯥꯅꯦ ꯁꯔꯥ ꯅꯣꯛꯂꯛꯄꯗ ꯔꯁꯤ ꯃꯇꯨꯝ ꯃꯇꯨꯝ ꯑꯅꯤ ꯌꯥꯎꯕꯗꯣ
ꯑꯁꯤꯥꯁꯤ ꯃꯇꯨꯝ ꯃꯇꯨꯝ ꯑꯅꯤ ꯇꯦꯔ ꯇꯦꯔ ꯃꯌꯥꯝ ꯌꯥꯎꯔꯤ ꯊꯖ ꯎꯝ
ꯎꯝ ꯐꯨꯔꯤꯠ ꯂꯧꯊꯣꯛꯑꯁꯨ ꯄꯨꯛꯇꯒ ꯌꯥꯎꯗꯨꯔꯥ ꯁꯤꯗꯣ
ꯄꯨ ꯄꯨꯛ ꯈꯣꯏꯗꯧꯕ ꯌꯧꯁꯤ ꯂꯩꯛꯦꯗ
ꯎꯝ ꯔꯁꯤꯗꯤ ꯈꯣꯏꯗꯧ ꯌꯧꯔꯛꯑꯦꯕ
ꯎꯝ ꯀꯩꯗꯧꯦ ꯃꯇꯨꯡ ꯇꯥꯁꯤꯂꯨꯏ
ꯎꯝ
ꯂꯧꯦ ꯆꯀꯕꯨ ꯕꯤꯂꯤ ꯀꯥꯁ ꯂꯅꯖꯥꯏ ꯗ꯭ꯔꯗꯤ
ꯆꯈꯥꯎꯗꯨꯗꯤ ꯕꯤꯂꯤꯛ ꯀꯥꯕ ꯑꯣꯏꯔꯝ ꯀꯥꯕ ꯃꯥꯟꯕ ꯑꯣꯏꯔꯝꯒꯅꯤ
ꯑꯥ
ꯆꯈꯥꯎꯗꯨ ꯕꯤꯦꯂꯤ ꯀꯥꯕ ꯑꯣꯏꯔꯝꯃꯣꯏꯕ ꯀꯥꯕ ꯃꯥꯟꯕ ꯑꯣꯏꯔꯝꯒꯅꯦꯕ
ꯑꯥꯎ ꯀꯥ ꯃꯥꯅꯕꯤꯂꯤ ꯃꯊꯪ ꯃꯊꯪ ꯀꯁꯤ ꯂꯩ ꯐ ꯃꯤ ꯄꯦꯛꯇ
ꯑꯗꯨꯗꯤ ꯂꯤꯚꯔꯗꯨꯗꯨꯁꯨ ꯀꯥꯔꯝꯕꯅꯤꯅꯦ
ꯚꯔꯁꯤꯅ ꯑꯩꯈꯣꯏꯒꯤ ꯀꯩꯅꯣꯅꯤꯗ ꯑꯩꯈꯣꯏ ꯐꯩꯒꯟꯅ ꯃꯁꯟ ꯀꯥꯕ ꯂꯩꯕ
ꯎꯝ
ꯀꯂꯒꯤ
ꯍꯣꯏꯅꯦ ꯑꯩꯈꯣꯏꯗꯤꯋ ꯋꯥꯛ ꯑꯥꯎꯠ ꯍꯥꯏꯇꯥꯔꯦ ꯁꯥꯖꯦꯜꯁꯤ ꯐꯅ ꯇꯧꯔꯒꯦ ꯇꯧꯔꯃꯤꯅ ꯆꯥꯛꯈꯥꯎ ꯂꯤꯚꯔꯁꯦ ꯃꯆꯥ ꯐꯔꯝꯝꯕꯅꯦꯕ
ꯑꯗ ꯀꯥꯏ ꯄꯊꯅ ꯇ ꯊꯥ ꯂꯩꯦ ꯤꯚꯔꯁꯦ ꯈꯔ ꯃꯁꯟ ꯀꯥꯕꯒꯤ ꯐꯤꯕꯝ ꯇꯧ ꯂꯩ
ꯍꯅꯦ
ꯎꯝ ꯗꯤ ꯊꯧ ꯌꯥꯔꯦ
ꯑꯣꯐꯤꯁ ꯆꯠꯇ꯭ꯔꯤ ꯐꯥꯎꯗꯤ ꯈꯔ ꯈꯔ ꯈꯔ ꯇꯧꯕ ꯍꯥꯏꯗꯨꯅꯤ ꯚꯥꯏ
ꯃꯥꯅꯦ
ꯈꯔ ꯈꯔ ꯊꯥꯡꯒꯠꯄ ꯍꯥꯏꯇꯥꯔꯦ
ꯎꯝ ꯍꯛꯆꯥꯡꯒꯤ ꯄꯥꯔꯠ ꯂꯣꯏ ꯌꯥꯎꯔꯒ ꯂꯣꯏ ꯊꯥꯡꯒꯠꯂꯑꯃꯦ
ꯄꯨꯂꯞ ꯊꯥꯡꯒꯠꯂꯛꯑꯝ ꯑꯥ ꯌꯧꯗꯣꯔꯦ ꯇꯧꯔꯤꯁꯦ
ꯍꯠ ꯐꯕꯣꯏ ꯛ ꯑꯥꯁꯦ
ꯎꯝ ꯃꯣꯏ ꯅꯨꯄꯥ ꯑꯃ ꯅꯨꯄꯤ ꯑꯃ ꯅꯨꯡꯁꯤꯅꯕꯒꯤ ꯑꯥ ꯇꯧꯔ ꯃꯇꯣꯟꯗ ꯇꯧꯕ ꯌꯥ ꯂꯩꯇ꯭ꯔꯣ
ꯎꯝ
ꯑꯗꯣ ꯑꯩꯈꯣꯏꯁꯨ ꯀꯥꯈꯠꯄꯗꯤꯩ ꯑꯗꯨ ꯌꯧꯔꯝꯅꯤ ꯀꯩꯅꯣ ꯈꯁ ꯊꯥꯡꯒꯠꯄꯗ ꯀꯥꯔꯤꯁꯦ
ꯑꯗꯨ ꯑꯗꯨꯗ ꯍꯦꯟꯈꯤꯗꯅꯗꯤ ꯋꯥꯜꯂꯤ
ꯍꯦꯡꯉꯕꯅꯤ ꯑꯗꯨꯗꯏꯗꯤ ꯑꯃꯨꯛ ꯁꯣꯔꯥ ꯀꯥꯠꯇꯧꯗꯅ ꯒ꯭ꯋꯍꯦꯡ ꯒꯨꯋꯍꯦꯡ ꯇꯧꯕꯗꯨꯗꯤ ꯑꯥ ꯌꯧꯒꯅꯤ ꯇꯥ ꯑꯣꯜꯂꯅꯤꯅꯦ ꯑꯩꯈꯣꯏꯗꯤ
ꯑꯩꯣꯏ ꯐ ꯆꯥꯛ ꯉ ꯂꯩꯗ꯭ꯔꯤ
ꯍꯣꯏ
ꯃꯣꯏꯅ ꯃꯣꯏꯗꯤ ꯑꯗꯨꯋꯥꯏꯗꯨꯁꯨ ꯑꯗꯨꯃꯥꯏꯅ ꯂꯦꯞꯄ ꯂꯩ ꯑꯗꯨꯒ ꯃꯣꯏ ꯊꯋꯥꯏꯗꯨ ꯁꯥꯏ
ꯑꯗꯩ ꯂꯩꯍꯧꯕ ꯃꯈꯩꯅ ꯑꯩꯈꯣꯏ ꯁꯣꯟꯅꯍꯧꯗꯣꯏꯅꯦꯕ
ꯃꯅꯥꯎꯗꯨ ꯃꯈꯈꯣꯏ ꯃꯊꯛꯇꯕꯤꯗꯨꯅ ꯂꯩꯔꯤ
ꯎꯝ
ꯑ ꯈꯝꯗ
ꯃꯦꯗꯪꯒ ꯄꯔꯦꯡ ꯑꯃ ꯌꯥꯝꯕꯗꯣ ꯐꯛꯂꯥꯡꯗ ꯌꯄꯤ ꯐꯨꯔꯒꯀꯣ ꯃꯦꯗꯥꯟ ꯁꯤꯅ ꯀꯛꯆꯤꯡ ꯗꯤꯁꯇ꯭ꯔꯤꯛꯀꯤ ꯁꯤꯅ ꯗꯤꯁꯇ꯭ꯔꯤꯛꯀ ꯃꯈꯟ ꯃꯈꯜ ꯌꯥꯎꯔꯒꯀꯣ ꯑ ꯃꯦꯇꯒ ꯌꯥꯟꯗꯣꯏꯅꯦꯕ ꯁꯤꯅ ꯒ꯭ꯂꯥꯁ ꯀꯩꯅꯣ ꯊꯥꯡꯒꯠꯄꯒꯤ ꯃꯦꯇꯟ ꯑꯃꯨꯛꯛꯇꯪꯗꯨꯗ ꯀꯨꯟꯊ꯭ꯔꯥꯒꯤ ꯀꯨꯟꯊ꯭ꯔꯥꯒꯤ ꯆꯤꯡꯕꯒꯤ ꯃꯦꯗꯜ ꯑꯗꯨꯒ ꯑꯗꯨꯒ ꯃꯥꯟ ꯃꯄꯥꯟ ꯂꯝꯗꯅꯦ ꯆꯤꯡꯉꯨꯗꯣꯏꯁꯦ ꯑꯗꯨꯒ ꯑꯩꯣꯏ ꯍꯜꯂꯛꯄ ꯗ ꯑꯦꯌꯥꯔꯄꯣꯔꯠꯇ ꯃꯦꯗꯜ ꯃꯌꯥꯝ ꯄꯥꯒ ꯇꯔꯥ ꯆꯠꯄꯤ ꯃꯌꯥꯝ ꯂꯦꯡꯉꯒꯀꯣ
ꯊꯔꯒ ꯑꯗꯨꯅꯤ
ꯍꯣꯏ ꯁꯅꯥꯔꯩꯒ ꯃꯌꯥꯝ ꯄꯥꯏꯔꯒ ꯉꯛꯇ ꯎꯞꯄꯒ ꯑꯩꯈꯣꯏꯅ ꯆꯤꯞꯁꯤ ꯃꯊꯛꯇ ꯂꯦꯞꯄꯒ ꯃꯌꯥꯝꯗ ꯎꯏꯒ ꯇꯧꯔꯒ ꯃꯦꯗꯥ ꯍꯣꯏ ꯃꯦꯗꯥꯝ ꯐꯪꯗꯣꯏꯅꯦꯕ
ꯑꯃꯅ ꯑꯩꯈꯣꯏꯒꯤ ꯑꯅꯧꯕ ꯀꯩꯅꯣꯁꯦ ꯍꯣꯠꯅꯕꯒꯤ ꯃꯦꯗꯜ ꯑꯃ
ꯎꯝ
ꯑꯃꯅꯥ